ꯑ ꯇꯥꯏꯀꯣ
ꯑꯥ
ꯑꯣ ꯀꯔꯤ ꯀꯔꯤ ꯇꯧꯔꯤꯕ꯭ꯔꯣ
ꯐꯝꯃꯦ ꯑꯁꯤ ꯀꯣꯟ ꯇꯣꯅ ꯌꯦꯡꯉꯒ ꯅꯪꯗꯤ ꯀꯔꯤ ꯇꯧꯕ꯭ꯔꯣ
ꯆꯞ ꯆꯥꯕ ꯇꯣꯛꯂꯒ ꯂꯩ ꯑꯗꯨꯝ ꯐꯝꯂꯒ ꯂꯩꯑ ꯀ ꯏꯟꯁꯥꯡ ꯆꯥꯕ꯭ꯔꯣ ꯅꯈꯣꯏꯗꯤ
ꯑꯩꯈꯣꯏꯗꯣ ꯄꯣꯛꯆꯩ ꯑꯣꯛꯁꯥ ꯅꯣꯏꯗꯤ
ꯀꯔꯤꯅꯣ ꯃꯅꯥ ꯃꯁꯤꯡ ꯑꯗꯨꯝ ꯊꯣꯡꯉꯔꯒ ꯉꯁꯤꯗꯤꯀꯣ ꯀꯥꯡꯁꯣꯏ ꯑꯣꯏꯅ ꯆꯥꯏꯌꯦ
ꯑꯣꯍꯥꯎꯕꯅꯤꯅꯦ ꯑꯥ
ꯅꯨꯃꯤꯠ ꯅꯨꯃꯤꯠ ꯈꯨꯗꯤꯡꯒꯤ ꯀꯔꯤ ꯀꯔꯤ ꯇꯧꯕ꯭ꯔꯣ ꯅꯈꯣꯏꯗꯤ
ꯑꯩꯣꯏꯗꯨ ꯑꯩꯗꯣ ꯀꯩꯅꯣꯗ ꯂꯩꯕꯅꯦꯕꯀꯣ ꯑꯁꯥꯝꯗ ꯍꯟꯗꯛꯇꯣ ꯊꯣꯛꯂꯛꯄꯒꯤ ꯑꯗꯨꯝ ꯍꯧꯖꯤꯛꯀꯥꯟꯗꯤ ꯀꯣꯏ ꯆꯠꯁꯤꯜꯂꯒ ꯂꯩꯔꯤꯌꯦ
ꯑꯣ ꯑꯁ ꯑꯗꯨ ꯑꯣꯏꯔꯗꯤ ꯚꯀꯦꯁꯟ ꯁꯝꯃꯔ ꯚꯦꯀꯦꯁꯟꯒꯨꯝꯕꯅꯦꯅꯦꯀꯣ
ꯍꯧꯖꯤꯛꯀꯥꯟꯁꯦ ꯕꯣꯜ ꯑꯃꯨꯛ ꯌꯦꯡꯕ ꯆꯠꯂꯦ ꯑꯗꯨꯒ ꯋꯥꯔꯜ ꯀꯞ ꯑꯃꯨꯛ ꯌꯦꯡꯉꯦ ꯁꯨꯃꯥꯏꯅ ꯇꯧꯔꯒ
ꯑꯣ ꯐꯩꯌꯦ ꯐꯩꯌꯦ ꯑꯩꯈꯣꯏ ꯑꯩꯗꯤꯕꯨꯥꯎ ꯌꯦꯡꯕꯒ ꯅꯪ ꯗ ꯍꯧꯎꯖꯤ ꯀꯥꯟꯗ ꯑꯩꯈꯣꯏꯒꯤ ꯃꯇꯝꯒ ꯃꯈꯣꯏ ꯃꯇꯝꯒꯁꯨ ꯆꯥꯟꯅꯗꯕꯤꯒꯤꯔꯥ ꯈꯪꯗꯦꯀꯣ
ꯍꯣꯏ ꯆꯂ ꯗ
ꯑꯗꯨꯒꯤ ꯇꯨꯞꯅꯤꯡꯕꯅ ꯍꯣꯜ ꯗꯦ ꯑꯗꯨꯝ ꯕꯤꯖꯤ ꯑꯣꯏꯕꯒꯤꯀꯣ
ꯎꯝ
ꯑꯗꯨꯒꯤ ꯅꯨꯡꯗꯥꯡꯗꯗꯤ ꯑꯁ ꯇꯨꯝꯕ ꯄꯦꯟꯍꯟꯗꯕꯒꯤ ꯑꯗꯨ ꯌꯦꯡꯅꯤꯡꯅꯁꯨ ꯌꯦꯡꯗ꯭ꯔꯦ
ꯍꯌꯦꯡꯗꯤ ꯑꯃꯨꯛꯀ ꯑꯩꯈꯣꯏ ꯑꯩꯗꯤ ꯑꯥꯔꯖꯦꯟꯇꯤꯅꯥ ꯁꯞꯄꯣꯔꯠ ꯇꯧꯕꯅꯤꯅ ꯑꯔꯖꯦꯟꯇꯤꯅꯥꯒꯂꯌꯦ ꯍꯌꯦꯡꯁꯦ
ꯑꯣ ꯑꯣ ꯍꯌꯦꯡ ꯊꯣꯛꯀꯦꯗꯧꯕꯅꯦ ꯑꯩꯈꯣꯏ ꯃꯅꯥꯛꯇ ꯎ ꯀꯔꯤꯅꯣ ꯎꯝ ꯌꯨ ꯌꯣꯟꯕꯒꯤ ꯃꯐꯝ ꯑꯃ ꯂꯩꯌꯦꯕꯀꯣ ꯑꯗꯨꯗ ꯉꯁꯥꯏꯗꯣ ꯑꯩꯗꯣ ꯗꯨꯀꯥꯟ ꯊꯣꯛꯂꯒ ꯅꯨꯄꯥ ꯃꯔꯤ ꯃꯉꯥꯅꯦ ꯑꯁꯤ ꯍꯌꯦꯡ ꯊꯣꯛꯀꯦꯗꯧꯕ ꯅꯪ ꯍꯧꯖꯤꯛ ꯍꯥꯏꯕ ꯃꯐꯝꯗꯨ ꯑꯗꯨ ꯑꯩꯈꯣꯏꯒꯤ ꯐꯨꯔꯤꯠ ꯂꯣꯏꯅ ꯃꯃꯜ ꯅꯥꯏꯔꯒ ꯍꯥꯞꯂꯒ ꯊꯣꯛꯄ ꯋꯥꯅꯤ ꯃꯁꯤꯅꯨꯡꯁꯤꯗꯒꯤ ꯅꯨꯡꯁꯤꯗꯒꯤ ꯑ ꯀꯩꯅꯣ ꯑꯁꯤ ꯀꯨꯝꯍꯩ ꯍꯧꯔꯕ ꯃꯥꯜꯂꯦ ꯃꯈꯣꯏꯒꯤꯗꯤ
ꯅꯦ ꯐꯥꯔꯁ ꯃꯣꯏꯒꯤ ꯃꯣꯏꯒꯤ ꯐꯥꯔꯁ ꯁꯥꯟꯅꯕ ꯀꯥꯟꯗꯁꯨ ꯑꯁ ꯑꯩꯗꯣ ꯑꯥꯗ ꯂꯩꯕ ꯀꯥꯟꯗ ꯏꯊꯟꯇ ꯀꯣꯏꯂꯥꯎ ꯂꯥꯎꯕꯗꯣ
ꯁꯤ ꯑꯌꯨꯛꯁꯦ ꯑꯩ ꯑꯩꯗꯤ ꯑꯉꯥꯡꯒꯤ ꯀꯩꯅꯣ ꯇꯣ ꯂꯥꯏꯔꯤꯛ ꯇꯥꯛꯄꯤꯌꯦꯕꯀꯣ ꯃꯌꯨꯝ ꯃꯌꯨꯝꯗ ꯆꯠꯂꯒ ꯑꯗꯣ ꯉꯁꯤ ꯑꯌꯨꯛꯇ ꯉꯁꯤ ꯑꯌꯨꯛꯇ ꯑꯃ ꯍꯌꯦꯡ ꯊꯣꯛꯀꯗꯧꯕꯗꯨ ꯑꯗꯨ ꯅꯠꯇꯕ ꯑꯃ ꯃꯥꯒ ꯆꯞ ꯃꯅꯅ ꯐꯥꯎꯕ ꯑꯃ ꯂꯩꯌꯦꯀꯣ
ꯑꯥ ꯑꯥ
ꯁꯤ ꯑꯌꯨꯛ ꯊꯣꯛꯄꯗ
ꯍꯣꯏ
ꯑꯗꯨ ꯑꯗꯨ ꯑꯗꯨ ꯑꯩꯣꯏꯗ ꯑꯩꯅ ꯀꯩꯅꯣ ꯂꯥꯏꯔꯤꯛ ꯇꯥꯛꯄ ꯆꯠꯄꯣꯏ ꯑꯗꯨ ꯆꯠꯂꯒ ꯑꯩꯒꯤ ꯑꯌꯨꯛꯇ ꯑꯣꯏꯕꯅꯤꯅ ꯑꯪ ꯑꯩꯒꯤ ꯁꯥꯇ꯭ꯔꯗꯨ ꯑꯌꯨꯛꯇꯗꯤ ꯑꯗꯨꯝ ꯃꯥꯁꯦ ꯁꯦ ꯑꯩꯅ ꯂꯥꯛꯄ ꯈꯨꯗꯤꯡꯒꯤ ꯇꯨꯝꯕ ꯍꯧꯒꯠꯇꯕ꯭ꯔꯥ ꯅꯠꯇ꯭ꯔꯒ ꯇꯨꯝꯅꯤꯡꯕ꯭ꯔꯥ ꯎꯏꯅꯤꯡꯕ꯭ꯔꯥ ꯑꯗꯨꯝ ꯇꯧꯋꯦꯕ ꯑꯗꯣ ꯉꯁꯤꯁꯦ ꯇꯨꯁꯟ ꯑꯦ ꯀꯔꯤꯅꯣ ꯂꯥꯏꯔꯤꯛ ꯇꯥꯛꯄ ꯂꯥꯛꯂꯒ ꯇꯨꯕꯔ ꯑꯥ ꯃꯈꯣꯏ ꯑꯩ ꯑꯩꯒꯤ ꯇꯨꯏꯁꯟ ꯑꯩꯈꯣꯏ ꯇꯨꯏ ꯑ ꯂꯥꯏꯔꯤꯛ ꯇꯥꯛꯄꯒꯤ ꯑ ꯀꯥꯗ
ꯃꯃꯤꯠꯇꯨ ꯏ ꯂꯥꯎ ꯂꯥꯎꯅ ꯌꯦꯡꯂꯡꯒ ꯂꯩꯔꯝꯃ ꯋꯥꯅꯤꯗ ꯑꯗꯨꯒꯤ ꯈꯣꯏ ꯃꯈꯣꯏ ꯏꯃꯨꯡ ꯂꯣꯏꯅꯃꯛꯇꯨ ꯇꯨꯏꯁꯥ ꯑꯥ ꯂꯥꯏꯔꯤꯛꯁꯨ ꯇꯥꯛꯍꯟꯗꯕꯤꯗ ꯂꯥꯟ ꯑꯩ ꯕꯨ ꯅ ꯐꯨꯗ ꯌꯦꯡꯍꯟꯈ꯭ꯔꯦ
ꯑꯣ ꯂꯥꯏ ꯇꯥꯛꯄ ꯂꯥꯏꯔꯤꯛ ꯇꯥꯛꯄ ꯇꯣꯛꯈ꯭ꯔꯦ
ꯃꯈꯣꯏꯁꯨ ꯑꯗꯨꯒꯨꯝꯕ ꯑꯗꯨꯗ ꯌꯥꯝꯅ ꯀꯔꯤꯅꯣ ꯏꯟꯇꯔꯦꯁ ꯂꯩꯕꯒꯤꯀꯣ ꯑꯗꯨꯒꯤ ꯁꯤꯗꯤ ꯇꯧꯔꯅꯨ ꯍꯟꯗꯛꯇꯨ ꯁꯨꯇꯤꯁꯨ ꯂꯩꯕ ꯑꯉꯥꯡꯈꯩꯗꯨꯀꯣ ꯑꯗꯨꯒꯤ ꯉꯁꯤꯗꯤ ꯇꯧꯔꯨꯅꯨ ꯑꯁꯤꯗ ꯀꯩꯅꯣ ꯀꯨꯝꯍꯩ ꯇꯧꯔꯁꯦ ꯁꯤ ꯇꯧꯔꯒ ꯍꯥꯏꯔꯒꯀꯣ
ꯑꯉꯥꯡ ꯂꯔꯤꯛ ꯇꯥꯛꯄꯁ ꯋꯥꯗꯤ ꯋꯥꯏꯀꯣ
ꯈꯥ ꯈꯥꯡꯕ ꯍꯩꯇ꯭ꯔꯗꯤ ꯌꯥꯗꯕꯅꯦ ꯈꯥꯡꯕ ꯀꯟꯒꯤꯗꯧꯕꯅꯦ ꯑꯣ ꯑꯩꯗꯤ ꯑꯝ ꯃꯐꯝ ꯃꯔꯤꯅꯦꯕ ꯆꯠꯄꯗꯣ ꯅꯨꯃꯤꯠ ꯑꯃꯒꯤꯀꯣ
ꯑꯣ
ꯑꯗꯨꯒꯤ ꯑꯌꯨꯛꯇ ꯑꯃ ꯆꯠꯀꯅꯤ ꯍꯜꯂꯛꯀꯅꯤ ꯑꯗꯨꯒ ꯈꯔꯊꯕꯒꯨꯝꯕ ꯌꯨꯝ ꯌꯦꯊꯕꯒꯨꯝꯕ ꯈꯔ ꯇꯧꯔꯝꯃꯒ ꯄꯨꯡ ꯕꯥꯔꯣ ꯇꯥꯔꯗꯤ ꯑꯥ ꯑꯩ ꯏꯁꯥꯒꯤ ꯑꯣꯏꯅꯁꯨ ꯑꯃꯨꯛꯀ ꯂꯥꯏꯔꯤꯛ ꯄꯥꯕ ꯆꯠꯂꯦꯕꯀꯣ ꯂꯥꯏ ꯂꯥꯏꯕ꯭ꯔꯦꯔꯤꯗ
ꯑꯨꯝ
ꯑꯗꯨ ꯍꯜꯂꯛꯂꯒ ꯑꯗꯨꯝ ꯑꯩꯒꯤ ꯑꯍꯨꯝ ꯑꯍꯨꯝ ꯋꯥꯠꯄ ꯑꯗꯨꯝ ꯆꯠꯂꯒ ꯑꯗꯨꯝ ꯌꯨꯝꯖ ꯑꯗꯨꯝ ꯍꯜꯂꯛ ꯑꯗꯣ ꯑꯗꯨꯗꯒꯤꯗꯤ ꯃꯁꯥꯗꯨ ꯈꯣꯡꯒꯠꯄ ꯌꯥꯗ꯭ꯔꯦ ꯅꯨꯃꯤꯠ ꯆꯨꯞꯠꯄ ꯂꯦꯡꯕꯒꯤꯀꯣ ꯎ
ꯑꯣ ꯌꯝ ꯐꯩꯅꯦ
ꯍ ꯇꯨꯃꯤꯟꯅ ꯂꯩꯕ ꯌꯥꯗꯦꯕ ꯍꯟꯗꯛ ꯍꯧꯖꯤꯛ ꯀꯥꯟꯗꯦ
ꯍꯣꯏ ꯀꯩꯅꯣ ꯊꯣꯛꯇ꯭ꯔꯗꯤ ꯌꯥꯗ꯭ꯔꯦꯗ ꯍꯧꯖꯤꯛꯀꯥꯟꯗꯤ
ꯀꯩꯅꯣꯗꯣ ꯑꯗꯨ ꯂꯩꯇ꯭ꯔꯗꯤꯀꯣ ꯃꯤꯅꯁꯨ ꯎꯗꯕꯅꯦ ꯃꯤꯅꯁꯨ ꯅꯨꯡꯁꯤꯗꯕꯅꯦ
ꯍꯣꯏ ꯑꯃ ꯑꯃ ꯍꯦꯛ ꯇꯧꯔꯁꯨ ꯑꯗꯨꯒꯤ ꯗꯔꯀꯥꯔ
ꯑꯥꯎ ꯑꯗꯨ ꯈꯥꯛꯇꯪꯅꯦ ꯑꯗꯨ ꯑꯗꯨ ꯅꯪ ꯈꯪꯗꯦ ꯃꯤꯁꯦ ꯑ ꯃꯤ ꯑꯒꯤ ꯎꯝ ꯀꯔꯤꯅꯣ ꯊꯥꯛ ꯍꯥꯏꯁꯤꯔꯀꯣ ꯑꯗꯨꯅ ꯑꯗꯨꯅ ꯎꯠꯄꯅꯦꯅ
ꯍꯣꯏ
ꯑꯗꯨꯒꯤ
ꯈꯪꯗ꯭ꯔꯦ ꯃꯤ ꯃꯇꯝꯁꯦ ꯃꯇꯝ ꯌꯥꯝ ꯍꯣꯡꯈ꯭ꯔꯦ ꯍꯥꯏꯕ ꯇꯥꯔꯦ ꯑꯦꯁ ꯌꯥꯝ ꯑꯍꯟꯒꯤ ꯇꯥꯏꯞꯇꯀꯣ
ꯑꯁ ꯑꯗꯨꯒꯤ ꯈꯟꯕꯗꯀꯣ
ꯍꯣꯏ ꯑꯗ
ꯌꯥꯎꯋꯦ
ꯀꯔꯤꯅꯣ ꯀꯔꯤꯅꯣꯃ ꯍꯥꯏꯕꯤꯒꯦꯕꯀꯣ ꯑꯩꯁꯦ ꯌꯥꯝ ꯉꯛꯄ ꯉꯔꯥꯡ ꯉꯔꯥꯡ ꯔꯥꯡ ꯅꯍꯥꯟꯁꯦ ꯎꯝ ꯑꯩꯒꯤ ꯃꯔꯨꯞ ꯅꯨꯄꯤ ꯑꯃ ꯂꯩꯌꯦꯕ ꯀꯣ ꯃꯈꯣꯏꯁꯦ ꯍꯤꯗꯥꯛ ꯌꯣꯟꯕꯒꯤ ꯗꯨꯀꯥꯟ ꯆꯥꯎꯅ ꯇꯧꯕ ꯃꯈꯣꯏꯁꯦ ꯑꯗꯨꯗ ꯃꯃꯥꯁꯦ ꯍꯤꯗꯥꯛ ꯀꯥꯞꯄꯤꯒꯤ ꯊꯕꯛꯇꯣ ꯑꯗꯨ ꯇꯧꯋꯦꯕ ꯌꯥꯝ ꯌꯥꯝ ꯀꯨꯏꯈ꯭ꯔꯕ ꯌꯥꯝ ꯍꯩꯈ꯭ꯔꯕ ꯃꯤꯅꯦꯕ ꯃꯈꯣꯏ ꯃꯃꯥꯗꯨꯀꯣ ꯑꯗꯨꯒ ꯗꯨꯀꯥꯟꯁꯨ ꯅ ꯐꯝꯈ꯭ꯔꯦꯕ ꯍꯤꯗꯥꯛ ꯌꯣꯟꯕꯒꯤꯀꯣ ꯑꯗꯨ ꯅꯍꯥꯟꯗꯣ ꯄꯥꯝ ꯑꯁꯦ ꯃꯈꯣꯏꯒꯤ ꯊꯣꯡꯗꯒꯤ ꯃꯈꯣꯡꯗꯨꯣ ꯌꯩꯔꯒ ꯃꯈꯣꯡ ꯃꯥꯒꯤ ꯈꯣꯡꯕꯤꯗꯨ
ꯑꯥ
ꯑꯗꯨ ꯇꯠꯀꯦꯗꯧꯅ ꯂꯥꯛꯈ꯭ꯔꯕ ꯏ ꯊꯣꯛꯂꯒꯀꯣ ꯑꯗꯨ ꯑꯗꯨ ꯂꯥꯛꯄ ꯑꯗꯨꯗ ꯃꯈꯣꯏꯗ ꯐꯣꯠꯇ꯭ꯔꯗꯤ ꯌꯥꯗ꯭ꯔꯦꯕ ꯌꯦꯠꯇꯨꯝꯅ
ꯑꯣ
ꯑꯗꯨꯒꯤ ꯀꯔꯤꯅꯣ ꯑꯗꯨ ꯇꯟꯖꯥꯗ ꯑꯩꯒꯤ ꯃꯔꯨꯞ ꯅꯨꯄꯤꯒꯤ ꯃꯃꯥꯗꯣ ꯂꯩꯇꯕ ꯑꯃ ꯆꯠꯊꯣꯛꯈ꯭ꯔꯕ ꯑꯗꯨꯒꯤ ꯑꯩꯒꯤ ꯃꯔꯨꯞ ꯅꯨꯄꯤꯒꯤ ꯃꯥꯁꯨ ꯑꯗꯨꯝ ꯇꯧꯔꯛꯈ꯭ꯔꯕꯅꯤꯅ ꯃꯥꯁꯨ ꯍꯩꯈ꯭ꯔꯦꯕ ꯇꯝꯗ꯭ꯔꯁꯨ ꯍꯤꯗꯥꯛ ꯀꯥꯞꯄꯒꯨꯝꯕ ꯐꯣꯠꯄꯒꯨꯝꯕꯁꯦ ꯑꯗꯨꯒꯤ ꯃꯥꯅ ꯇꯧꯔꯒꯦ ꯍꯥꯏꯅ ꯇꯧꯈ꯭ꯔꯦꯕꯀꯣ ꯑꯗꯨꯗ ꯑꯩꯈꯣꯏ ꯑꯩꯈꯣꯏ ꯃꯤꯒꯤ ꯗꯤ ꯃꯈꯣꯡꯒꯤ ꯎꯝ ꯏꯁꯀꯤꯟꯗꯨ ꯌꯥꯝ ꯀꯜꯂꯦꯅꯀꯣ ꯑꯗꯨꯒꯤ ꯑꯗꯨꯏ ꯅꯨ ꯅꯨꯄꯥꯒꯤ ꯃꯈꯣꯡꯗꯨ ꯆꯤꯡꯉꯒ ꯎ ꯀꯟꯕꯒꯤ ꯌꯦ ꯇꯨꯝꯗꯨꯅ ꯊꯤꯜꯂꯒ ꯂꯧꯊꯣꯛꯄ ꯃꯇꯝ ꯃꯇꯝꯗ ꯑꯩꯈꯣꯏ ꯏꯥ ꯑꯩꯒꯤ ꯀꯟꯕꯅꯤꯅ ꯑꯩꯈꯣꯏ ꯃꯔꯨꯞ ꯐꯣꯔꯁ ꯄꯤꯕꯅꯤꯅ ꯑꯩꯒꯤ ꯃꯔꯨꯞ ꯅꯨꯄꯤꯒꯤ ꯃꯈꯨꯠꯇ ꯃꯥꯒꯤ ꯈꯔ ꯊꯤꯟꯈ꯭ꯔꯕ
ꯑꯣ
ꯊꯤꯜꯂꯒ ꯒ꯭ꯂꯣꯞꯇ ꯍꯥꯞꯄꯦ ꯑꯗꯨ ꯃꯅꯨꯡꯗ ꯏ ꯈꯔꯗꯤ ꯊꯣꯛꯄ ꯑꯗꯨ ꯒ꯭ꯂꯣꯞ ꯊꯣꯛꯣꯔꯛꯏꯕꯨꯗꯤ ꯊꯣꯛꯇ꯭ꯔꯦ ꯍꯥꯏꯌꯦ ꯑꯗꯨꯕꯨꯗꯤ ꯍꯣꯔꯦꯟ ꯈꯔ ꯂꯩꯔꯒꯗꯤ ꯅꯨꯄꯥꯗꯨ ꯂꯥꯏꯅꯥ ꯍꯥꯄꯛꯄ ꯑꯣꯏꯔꯝꯕ
ꯍꯥ
ꯑꯗꯨꯒꯤ ꯑꯗꯨ ꯍꯦꯛ ꯈꯪꯕ ꯃꯇꯝꯗ ꯑꯩꯒꯤ ꯃꯔꯣꯏ ꯅꯨꯄꯤꯗꯨꯣ ꯐꯅ ꯍꯣꯁꯄꯤꯇꯥꯜꯗ ꯆꯦꯟꯈ꯭ꯔꯦ ꯆꯦꯜꯂꯒ ꯇꯦꯁ ꯇꯧꯊꯣꯛꯂꯒ ꯎꯝ ꯀꯔꯤ ꯁꯨꯕꯨꯗꯤ ꯇꯧꯗꯦꯕ ꯑꯗꯨꯕꯨ ꯑ ꯑꯗꯨꯕꯨ ꯎꯝ ꯊꯥ ꯑꯃ ꯍꯤꯇꯥꯛ ꯆꯥꯎ ꯍꯥꯏꯅ ꯄꯤꯕ ꯃꯈꯣꯏ ꯆꯦꯛꯁꯤꯟꯕꯒꯤ ꯆꯦꯛꯁꯤꯟꯅꯤꯉꯥꯏꯀꯣ ꯇꯝꯕ ꯉꯝꯗꯦ ꯍꯥꯏꯅ ꯑꯗꯨꯒꯤ ꯑꯩ ꯃꯤꯁꯤꯡꯁꯦ ꯃꯤꯒꯤ ꯄꯨꯟꯁꯤ ꯀꯟꯒꯦꯔꯥ ꯍꯥꯏꯔꯒ ꯁꯤꯕꯅ ꯍꯥꯟꯒꯅꯤ
ꯍꯣꯏ ꯑꯗꯨ ꯑꯃꯨꯛꯀ ꯑꯣꯏꯔꯗꯤ ꯃꯤꯅ ꯃꯉꯣꯟꯗ ꯑꯃꯨꯛꯀ ꯐꯠꯇꯅꯉꯥꯏ ꯈꯟꯒꯗꯕꯅꯦꯕ
ꯑꯗꯨꯒ ꯌꯦꯡꯉꯣꯟꯅꯦ ꯑꯁꯣꯛꯄ ꯃꯤꯗꯨ ꯃꯥ ꯑꯁꯤꯒꯨꯝꯕ ꯂꯩꯌꯦ ꯍꯥꯏꯔꯗꯤ ꯃꯥꯒꯤ ꯃꯥꯒꯤ ꯌꯦꯡꯒꯗꯧꯕ ꯄꯣꯠꯇꯨ ꯅꯥꯕ ꯄꯣꯠꯇꯨ ꯏ ꯊꯣꯛꯈ꯭ꯔꯤꯕꯅꯦ ꯐꯣꯀꯗꯧꯕ ꯆꯪꯒꯗꯧꯕꯅꯦ ꯍꯥꯏꯕꯅꯤꯗ ꯃꯥꯁꯨ ꯍꯥꯏꯕ ꯌꯥꯏ ꯍꯥꯏꯕꯀꯣ ꯍꯧꯗ꯭ꯔꯤꯉꯩꯗ ꯍꯥꯏꯗꯕ ꯦꯔꯥꯅꯦ ꯌꯥꯝꯅ ꯁꯤꯦ ꯑꯗꯨꯒꯤ ꯑꯩꯒꯤ ꯃꯔꯨꯞ ꯅꯨꯄꯤꯗꯨ ꯋꯥꯈꯜ ꯅꯨꯡꯉꯥꯏꯇ꯭ꯔꯒ ꯂꯩꯕ ꯑꯩꯗꯨ ꯑꯩꯒꯤ ꯂꯥꯏꯔꯤꯛ ꯇꯥꯛꯄꯒꯤ ꯃꯅꯥꯛꯇ ꯃꯈꯣꯏ ꯌꯨꯝꯗꯣ ꯂꯩꯌꯦꯕꯀꯣ ꯑꯗꯨ ꯑꯩꯁꯦ ꯊꯣꯛꯂ ꯂꯣꯏꯔꯒ ꯊꯣꯛꯂꯛꯄ ꯃꯇꯝꯗ ꯃꯥꯁꯦ ꯃꯥꯕꯨ ꯐꯣꯟ ꯇꯧꯕꯅꯦꯕ ꯏꯕꯥꯅꯤ ꯑꯩ ꯂꯣꯏꯔ ꯊꯣꯔꯗꯤ ꯏ ꯕꯥꯅꯤ ꯍꯦꯛ ꯍꯦꯛ ꯊꯦꯡꯅꯑꯦꯕ ꯁꯤꯡꯖꯨ ꯆꯥꯕꯀꯣ ꯑꯗꯨ ꯁꯤꯡꯖꯨ ꯆꯥꯕ ꯆꯠꯁꯦ ꯊꯣꯛꯂꯛꯑꯣ ꯍꯥꯏꯅ ꯀꯧꯔꯒ ꯃꯥꯗꯣ ꯌꯥꯝ ꯅꯨꯡꯉꯥꯏꯇꯅ ꯊꯣꯛꯄ
ꯑꯗ ꯑꯩ ꯑꯩ ꯀꯔꯤ ꯀꯔꯤꯁꯨ ꯎ ꯆꯥꯕ ꯌꯥꯗ꯭ꯔꯦ ꯊꯥꯎꯒꯨꯝꯕꯁꯨ ꯑꯗꯨ ꯃꯧꯒꯨꯝꯕꯁꯨ ꯆꯥꯕ ꯌꯥꯗ꯭ꯔꯦ ꯍꯥꯏꯕꯀꯣ ꯑꯗꯨ ꯀꯔꯤꯒꯤꯔꯥ ꯍꯥꯏꯔꯒ ꯎꯝ ꯑꯩ ꯁꯨꯃꯥꯏ ꯁꯨꯃꯥꯏꯅ ꯇꯧꯕꯤ ꯍꯥꯏꯅ ꯋꯥꯔꯤ ꯂꯤꯔꯛꯑꯦ
ꯎꯝ
ꯂꯤꯔꯒ ꯎ ꯍꯤꯗꯥꯛ ꯆꯥꯕꯅꯤꯅ ꯀꯔꯤ ꯀꯔꯤ ꯑꯣꯏꯕ ꯐꯠꯇꯕ ꯊꯥꯎ ꯒꯨꯝꯕ ꯌꯥꯝꯅ ꯁꯨ ꯆꯥ ꯅꯨ ꯍꯥꯏꯅ ꯍꯥꯏ ꯍꯥꯏꯌꯦꯦ ꯑꯗꯨꯒꯤ ꯅꯨꯡꯉꯥꯏꯇꯕ ꯋꯥꯅꯤꯗ
ꯂꯝꯒꯅꯤꯅꯦ
ꯑꯗꯨꯅꯦ ꯑꯩꯍꯥꯛ ꯑꯗꯨꯝ ꯑꯗꯨ ꯍꯦꯛ ꯑꯗꯨꯒꯤ ꯂꯥꯏꯅꯥꯒꯤ ꯍꯤꯗꯥꯛꯇꯤ ꯂꯩꯇ꯭ꯔꯤꯑꯅ ꯍꯧꯖꯤꯛ ꯐꯍꯟꯕ ꯉꯝꯕꯒꯤꯀꯣ ꯑꯗꯨꯒꯤ ꯃꯥꯁꯨ ꯌꯥꯝ ꯀꯤꯈ꯭ꯔꯕ
ꯑꯗꯨꯅꯤ ꯑꯁ ꯊꯕꯛꯁꯦꯀꯣ ꯑꯗꯨꯛꯀꯥꯟꯒꯤ ꯃꯤꯈꯣꯏꯁꯨ ꯎꯝ ꯁꯥꯊꯤꯅꯤꯉꯥꯏ ꯑꯣꯏ
ꯁꯤꯗꯤ ꯇꯨꯝꯂꯣꯏꯗꯕ ꯃꯤ ꯈꯔ ꯂꯩꯌꯦꯅꯦ
ꯀꯔꯤꯒꯤ ꯀꯨ ꯑꯍꯨꯝꯗ ꯍꯥꯏꯗꯨ ꯂ ꯍꯣꯏ ꯑꯩꯁꯨ ꯑꯂꯥꯔꯝ ꯊꯝꯃꯒ ꯍꯧꯒꯠꯀꯗꯕꯅꯦ
ꯑꯣ ꯑꯩꯒꯤ ꯃꯈꯣꯟꯁꯦ ꯑꯩ ꯑꯃꯨꯛ ꯍꯟꯅ ꯇꯥꯕꯒꯨꯝ ꯇꯧꯕꯀꯣ ꯍꯧꯖꯤꯛꯀꯤꯗꯣ
ꯍꯧꯖꯤꯛꯁꯨ
ꯑ ꯍꯧꯖꯤꯛꯁꯤꯤ ꯇꯥꯗ꯭ꯔꯦ
ꯑꯣ ꯑꯃꯔꯞ ꯑꯃꯔꯞ ꯕꯦꯔꯥ ꯊꯥꯡꯗ꯭ꯔꯀꯦꯅꯣ ꯇꯧꯕꯅꯤ
ꯑꯗꯨꯅꯦ ꯁꯤ ꯑꯗꯨꯒ ꯎꯝ ꯀꯔꯤꯅꯣ ꯀꯔꯤ ꯍꯥꯏꯕ ꯑꯩꯅ ꯍꯥꯏꯒꯦꯗꯧꯕꯗꯨꯣ ꯑꯣ ꯍꯥꯏꯔꯒ꯭ꯔ ꯅꯈꯣꯏꯗꯤ ꯎꯁꯣꯏ ꯎꯁꯣꯏ ꯆꯥꯕ ꯐꯪꯕ꯭ꯔꯣ ꯣ ꯍꯟꯗꯛ ꯆꯍꯤꯒꯤ
ꯑꯥꯎ ꯐꯪꯉꯦ ꯑꯁꯤ ꯀꯩꯅꯣꯒꯤ ꯑꯗꯨꯁꯨ ꯐꯖꯅ ꯑꯆꯧꯕ ꯈꯣꯏꯗꯤ ꯅꯠꯇꯦꯗ
ꯑꯣ ꯑꯣ ꯑꯗꯨꯅꯦ ꯑꯗꯨ ꯑꯗꯨꯗ ꯇꯥꯡꯁꯨ ꯇꯥꯡꯉꯦꯀꯣ ꯑꯗꯨ ꯑꯗꯨꯗ ꯑꯥꯗꯗꯤ ꯍꯧꯖꯤꯛꯇꯤ ꯂꯝꯕꯤ ꯂꯝꯕꯤ ꯆꯠꯊꯣꯛ ꯆꯠꯁꯤꯟ ꯂꯧꯕꯗꯤ ꯌꯥ ꯑꯗꯦ ꯅꯣ
ꯎꯝ
ꯑꯗꯨꯒꯤ ꯌꯥꯝ ꯂꯥꯛꯇꯕꯒꯤ ꯇꯥꯡꯕꯅꯤ ꯍꯥꯏꯌꯦ ꯑꯗꯨ ꯑꯥꯗ ꯑꯩꯒꯤ ꯑꯩ ꯈꯪꯅꯕ ꯃꯤ ꯑꯃꯅ ꯂꯩꯑꯕꯀꯣ ꯑꯗꯨ ꯐꯪꯕ ꯃꯐꯝ ꯀꯣ ꯑꯗꯨꯗꯨꯗꯤ
ꯎꯁꯣꯏꯗꯨꯣ ꯑꯌꯨꯛ ꯅꯨꯡꯗꯥꯡ ꯑꯌꯨꯛ ꯅꯨꯡꯗꯥꯡ ꯆꯥꯃꯟꯕꯒꯤ ꯐꯃꯨꯡꯗꯁꯨ ꯎꯁꯣꯏ ꯎꯈ꯭ꯔꯦ ꯍꯥꯏꯌꯦ
ꯃꯣꯏꯒꯤꯗꯤ ꯍꯣꯏ ꯑꯃꯨꯛꯀ ꯄꯨꯊꯣꯛꯄ ꯌꯥꯔꯗꯕꯅꯤꯅꯀꯣ
ꯍꯣꯏ ꯍꯣꯏ
ꯂꯝꯕꯤꯁꯦ